ꯑꯥ
ꯑꯥ
ꯇꯥꯕ꯭ꯔ
ꯇꯥꯔꯦ
ꯀꯩꯗꯧꯔꯤꯅꯣ
ꯁꯨꯡ ꯍꯤꯞꯄꯤꯗ
ꯅꯨꯡꯉꯥꯏꯌꯦꯍꯦ ꯃꯤꯗꯤ ꯑꯩꯗꯤ ꯑꯩꯁꯨ ꯀꯔꯤꯁꯨ ꯇꯧꯗꯦ ꯉꯍꯥꯛ ꯂꯩꯔꯥꯗꯤ ꯆꯥꯛ ꯊꯣꯡꯁꯦꯔꯥ ꯍꯥꯏꯅ ꯇꯧꯕ ꯑ
ꯅꯪ ꯁꯨ ꯅꯨꯪꯉꯥꯏꯌꯦꯅꯦ ꯏꯕꯥꯅꯤ ꯃꯥꯟꯅꯔꯦ ꯎꯝ ꯀꯔꯤ
ꯆꯥꯛ ꯈꯪꯉꯣꯏꯗ꯭ꯔꯣ ꯅꯪꯗꯤ
ꯊꯣꯡꯒꯅꯤ ꯍꯧꯖꯤꯛꯇ ꯑꯩ ꯕꯖꯥꯔ ꯆꯠꯂꯒ ꯍꯜꯂꯛ ꯋꯥꯔꯦꯅ ꯄꯣꯊꯥꯕ ꯍꯧꯖꯤꯛꯇ ꯑꯩ ꯕꯖꯥꯔ ꯆꯠꯂꯨꯕ ꯍꯧꯖꯤꯛꯇ ꯕꯖꯥꯔꯗꯒꯤ ꯍꯜꯂꯛꯑꯦꯕ ꯋꯥꯕꯒꯤ ꯄꯣꯊꯥꯕ ꯍꯣꯔꯦꯟ ꯄꯨꯡ ꯇꯔꯨꯛ ꯇꯔꯦꯠ ꯑꯗꯨꯋꯥꯏꯗ ꯊꯣꯡꯕ ꯍꯧꯒꯦ ꯑꯩꯗꯤ
ꯑ ꯑꯩꯈꯣꯏꯗꯤ ꯍꯧꯔꯅꯤ ꯉꯍꯥꯛ ꯂꯩꯔꯗꯤ
ꯑꯣ ꯍꯣꯏ ꯅꯣꯏ ꯃꯤ ꯀꯌꯥ ꯂꯩꯕ꯭ꯔꯥ
ꯑꯩꯈꯣꯏ ꯃꯤ ꯑꯦꯠ
ꯑꯣ ꯑꯗꯨꯒꯤꯅꯦ ꯃꯤ ꯌꯥꯝ
ꯎꯝ ꯃꯤ ꯌꯥꯝꯃ‌ꯦ ꯃꯤ ꯅꯤꯄꯟ ꯍꯥꯥ
ꯀꯩ ꯌꯦꯟꯁꯥꯡ ꯊꯣꯡꯗꯣꯏꯅꯣ
ꯈꯪꯗ꯭ꯔꯤꯌ‌ꯦ ꯀ꯭ꯔꯤ ꯌꯦꯟꯁꯥꯡ ꯊꯣꯡꯁꯦꯔꯥ
ꯑꯍꯥꯎꯕ ꯊꯣꯡꯉꯣ
ꯑꯍꯥꯎꯕ ꯊ‌ꯣꯡꯅꯤ ꯉꯥꯏ ꯂꯩꯇꯦꯗ
ꯌꯨꯝꯒꯤ ꯌꯦꯟꯒ ꯂꯣꯏꯗ꯭ꯔꯣ
ꯌꯦꯟ ꯀꯗꯥꯏꯗꯒꯤ ꯌꯦꯟꯅ‌ꯣꯗꯥ ꯑꯦꯟꯁꯥꯡ ꯅꯥꯄꯤ ꯐꯥꯎ ꯂꯩꯗꯔꯤꯀꯥꯟꯁꯤꯗ ꯌꯦꯟꯗꯤ ꯍꯥꯏꯔꯨꯅꯨ
ꯈꯪꯗꯦꯅꯤ ꯑꯗꯨꯗꯤ ꯍꯧꯖꯤꯛꯇꯤ ꯀꯩꯅꯣ ꯍꯥꯎꯕꯅꯦ ꯁꯧꯒ꯭ꯔꯤ ꯌꯦꯟꯖꯥꯡ ꯍꯥꯎꯕꯅꯦ
ꯍꯥꯥ
ꯁꯧꯒ꯭ꯔꯤ ꯌꯦꯟꯁꯥꯡ ꯑꯣꯏꯅ ꯍꯥꯎꯕꯅꯦ
ꯑꯗꯨ ꯑꯣꯏꯔꯒꯗ꯭ꯔ ꯈꯪꯗꯦ ꯆꯒꯦꯝ
ꯁꯧꯒ꯭ꯔꯤꯁꯦ ꯆꯒꯦꯝ ꯆꯥꯕ ꯌꯥꯕ꯭ꯔꯣ
ꯆꯒꯦꯝ ꯄꯣꯛ ꯆꯥꯕꯅꯦ ꯁꯧꯒꯔꯤ ꯍꯥꯎꯕꯅꯦ ꯑꯗꯨꯁꯨ ꯑꯩꯗꯤ ꯆꯥꯅꯤꯡꯗꯦ
ꯁꯧꯒ꯭ꯔꯤꯗꯤ ꯈꯪꯗꯦꯍꯦ ꯑꯣꯟ ꯅꯥꯔꯝꯒꯅꯤ ꯅꯪꯒꯤꯗꯣ
ꯆꯥꯏꯍꯦ ꯁꯧꯒ꯭ꯔꯤ ꯁꯧꯒ꯭ꯔꯤ ꯑꯁꯤꯟꯕꯗꯣ
ꯀꯃꯥꯏꯅ ꯆꯒꯦꯝ ꯆꯥꯗꯣꯏꯅꯣ ꯑꯗꯨꯗꯤ
ꯆꯥꯒ‌ꯦꯝ ꯆꯥꯏꯌ‌ꯦ
ꯈꯪꯗꯦꯍꯦ
ꯑꯣꯈ‌ꯣꯏꯗꯤ ꯆꯥꯅꯩꯌ‌ꯦ
ꯑꯀꯪꯕ ꯑꯣꯏꯗꯣꯏꯔꯥ ꯐ꯭ꯔꯦꯁ ꯑꯣꯏ
ꯐ꯭ꯔꯦꯁꯁꯨ ꯆꯥꯏꯌꯦ ꯑꯀꯪꯕꯁꯨ ꯆꯥꯏꯑ‌ꯦ ꯆꯒꯦꯝꯅꯤꯅ ꯆꯒꯦꯝꯅꯤꯅ ꯆꯥꯛꯒ ꯊꯣꯡꯕꯗꯣ
ꯑꯗꯣ ꯀꯔꯤ ꯀꯔꯤ ꯍꯥꯞꯄꯒ ꯊꯣꯡꯗꯣꯏꯅꯣ ꯁꯧꯒ꯭ꯔꯤꯗꯤ ꯈꯪꯗꯦꯍꯦ
ꯎꯝ ꯀꯔꯤꯔꯥ ꯑꯣꯛꯁꯥꯗꯒꯤ ꯁꯦꯝꯕꯗꯣ
ꯑ ꯑꯣ ꯑꯣ ꯊꯥꯎꯗꯣ
ꯑꯗ ꯊꯝꯂꯒ ꯆꯥꯏ
ꯑꯣ ꯍꯥꯎ
ꯍꯥꯎꯕꯅꯦ ꯎꯝ ꯑꯗꯨꯁꯨ ꯌꯥꯝ ꯀꯟꯅ ꯆꯥꯅꯤꯡꯕ ꯑꯣꯏꯗꯦ ꯑꯩꯗꯤ ꯍꯥꯎꯕꯒꯤ ꯑꯗꯨꯝ ꯑꯩꯈꯣꯏ ꯑꯩꯈꯣꯏꯗꯤ ꯍꯦꯛꯇ ꯆꯥꯒꯟꯕꯅꯦ ꯑꯩꯈꯣꯏ ꯈꯨꯟꯗꯤ ꯑꯩꯈꯣꯏ ꯐꯦꯃꯤꯂꯤꯗꯤ ꯍꯥꯥ
ꯁꯤꯟꯗꯕ꯭ꯔꯣ
ꯁꯤꯟꯗ‌ꯦ ꯌꯥꯝ ꯌꯥꯝ ꯍꯥꯞ ꯌꯥꯝ ꯍꯥꯞ ꯄ‌ꯣꯏꯗꯕꯀꯣ
ꯑꯣ
ꯑ ꯌꯥꯝ ꯀꯟꯅ ꯌꯥꯝꯅ ꯍꯥꯞꯕꯗꯤ ꯈꯔꯗꯤ ꯁꯤꯟꯕꯅꯦ
ꯑꯣ ꯑꯩꯗꯤ ꯆꯥꯗꯕꯅꯤꯅ ꯈꯪꯗꯦ
ꯑꯩꯈꯣꯏꯒꯤ ꯗꯤ ꯌꯥꯝ ꯆꯥꯕꯅꯤꯗ ꯏꯟꯁꯥꯡ ꯂꯛꯁꯦ ꯍꯥꯏꯔꯗꯤ ꯆꯒꯦꯝꯄꯣꯛ ꯆꯥꯕꯅꯦ ꯍꯪꯒꯥꯝ ꯍꯪꯒꯥꯝꯁꯨ ꯆꯒꯦꯝꯄꯣꯛ ꯆꯥꯕ ꯈꯪꯕ꯭ꯔꯥ ꯍꯪꯒꯥꯝ ꯑꯇꯥꯡꯕ ꯗꯣ
ꯑꯥ ꯑꯗꯨꯗꯤ ꯈꯪꯉꯦ ꯑꯗꯨꯗꯤ ꯌꯥꯝ ꯆꯥꯏꯌꯦ
ꯎꯁꯣꯏꯁꯨ ꯎꯁꯣꯏꯁꯨ ꯆꯥꯏ
ꯑ ꯑꯗꯨꯗꯤ ꯍꯥꯎꯕꯅꯦ ꯍꯧꯖꯤꯛ ꯃꯇꯝꯅꯤꯅꯦ ꯎꯁꯣꯏꯁꯦ
ꯎꯝ ꯁ ꯁꯨꯔ ꯆꯥꯏꯦ ꯁꯒꯁꯨ ꯆꯥꯏꯦ
ꯑꯣ ꯑꯗꯣ ꯁꯧꯒ꯭ꯔꯤꯗꯤ ꯁꯧꯒ꯭ꯔꯤꯗꯤ ꯑꯩꯗꯤ ꯉꯁꯤ ꯁꯤꯅ ꯑꯍꯥꯟꯕꯅꯤꯀꯣ
ꯎꯝ ꯅꯣꯡꯃ ꯎ ꯃꯥꯁꯨꯉ ꯇꯧꯔꯛꯀꯦ ꯍꯌꯦꯡ ꯋꯥꯏ ꯋꯥꯏ ꯁꯪꯉꯀꯥꯟꯗ ꯑ ꯍꯣ ꯍꯟꯗꯛꯇꯤ ꯊꯕꯛ ꯌꯥꯝ ꯆꯦꯟꯕꯅꯦ ꯍꯌꯦꯡꯋꯥꯏ ꯋꯥꯏꯆꯦ ꯂꯥꯛꯀꯦꯗ ꯋꯥꯏ ꯁꯪꯅꯒꯗꯕꯅꯤ
ꯑꯣ ꯀꯔꯤ ꯀꯔꯤ ꯊꯕꯛ ꯇꯧꯔꯒ ꯂꯩꯕ꯭ꯔꯣ
ꯈꯕꯁꯗꯤ ꯇꯥꯎꯗꯦꯗ ꯍꯣꯏ ꯌꯨꯝꯗ ꯂꯩꯑꯦ ꯌꯨꯝꯗ ꯂꯩꯌꯦ ꯑꯗꯣ ꯅꯪꯕꯨ ꯆꯥꯛ ꯆꯥꯛ ꯀꯥꯎꯅꯤꯡꯉꯥꯏ ꯁꯧꯒ꯭ꯔꯤ ꯆꯒꯦꯝ ꯑꯃꯕꯥꯎ ꯈꯛꯇ ꯄꯤꯖꯔꯗꯤ ꯅꯪ ꯅꯨꯡꯉꯥꯏꯒ꯭ꯔ
ꯌꯥꯏꯗ ꯑꯗꯣ ꯎꯁꯣꯏꯗꯣ ꯑꯣ ꯁꯤꯡꯖꯨꯒ ꯌꯥꯎꯔꯗꯤ ꯌꯥꯔꯦ
ꯑ ꯑꯁꯣꯏ ꯌꯥꯝ ꯄꯥꯝꯖꯕꯗꯣ
ꯆꯥꯅꯤꯡꯈ꯭ꯔꯦ ꯍꯧꯖꯤꯛ ꯍꯥꯏꯕꯤꯔꯒ
ꯇꯥꯡꯉꯤ ꯎꯁꯣꯏꯁꯨ ꯂꯨꯄꯥ ꯌꯥꯡꯈꯩꯒꯤ ꯈꯤꯇꯪꯅꯦ
ꯈꯪꯗꯦ ꯑꯩꯗꯤ ꯑꯝꯇ ꯂꯩꯔꯒ ꯆꯥꯗꯕꯅꯤꯅ
ꯂꯩꯔꯒ ꯆꯥꯕꯅꯦ ꯂꯨꯄꯥ ꯌꯥꯡꯈꯩꯒꯤ ꯀꯔꯤꯔꯥ ꯑꯩꯈꯣꯏ ꯑꯩꯈꯣꯏ ꯐꯦꯃꯤꯂꯤꯗꯤ ꯀꯣꯟꯅꯥꯗ ꯏꯟꯁꯥꯡ ꯎ ꯑꯩꯈꯣꯏꯔꯣꯝꯗꯗꯤ ꯏꯟꯁꯥꯡ ꯅꯥꯄꯤꯁꯨ ꯂꯨꯄꯥ ꯀꯨꯟꯒꯤ ꯂꯩꯇ꯭ꯔꯦ ꯌꯥꯈꯩ ꯌꯥꯡꯈꯩ ꯌꯥꯡꯩ ꯌꯥꯡꯈꯩꯗ ꯉꯥꯏꯔꯦ
ꯑꯣ ꯑꯁ ꯇꯥꯡꯉꯦꯅꯦ ꯑꯗꯨꯗꯤꯀꯣ ꯑꯗꯨ ꯑꯣꯏꯔꯗꯤ ꯌꯦꯟꯁꯥꯡ ꯑꯃꯔꯛ ꯂꯩꯕꯗ ꯆꯥꯃ
ꯆꯞꯃꯥꯟꯥꯗ ꯍꯥꯏꯔꯤꯅꯣ ꯂꯨꯄꯥ ꯆꯥꯝꯃꯉꯥꯒꯤ ꯏꯟꯁꯥꯡ ꯂꯩꯏꯁꯦ ꯍꯠꯇ ꯍꯞꯇꯥꯗ ꯍꯥꯏꯔꯦ ꯅꯨꯃꯤꯠ ꯑꯍꯨꯝ ꯐꯥꯎ ꯆꯥꯅꯤꯡꯉꯥꯏ ꯂꯩꯇꯦ ꯂꯨꯄꯥ ꯆꯥꯃꯉꯥꯒꯤ ꯏꯟꯁꯥꯡ
ꯑꯗꯨꯗꯤ ꯀꯃꯥꯏ ꯀꯃꯥꯏꯅ ꯇꯧꯔꯒ ꯆꯥꯔꯤꯅꯣ ꯑꯁ ꯅꯣꯏꯗꯤ ꯄꯩꯁꯥ ꯌꯥꯝ ꯄꯥꯏꯔꯝꯃꯅꯤ ꯑꯗꯨꯗꯤ
ꯆꯂꯣ ꯍꯥꯏꯦ
ꯀꯔꯤ ꯑꯦꯟꯁꯥꯡꯅ ꯑꯌꯥꯝꯕ ꯆꯥꯒꯦ
ꯅꯨꯅꯥꯄꯤ ꯃꯃꯜ ꯇꯥꯡꯝꯕꯒꯤꯅꯤꯅꯦ ꯁꯧꯒ꯭ꯔꯤ ꯆꯒꯦꯝ ꯄꯣꯛ ꯆꯥꯔꯤꯁꯦ
ꯍꯣꯏꯅꯦ ꯑꯗꯨꯁꯨ ꯌꯥꯏꯅꯦ
ꯌꯥꯟ ꯇꯥꯔꯦ
ꯑꯗꯣ ꯍꯋꯥꯏꯅꯗꯤ ꯕꯦꯁ
ꯎꯝ ꯍꯋꯥꯏ ꯍꯋꯥꯏꯁꯨ ꯆꯥꯏ ꯋꯥꯏ ꯁ
ꯍꯋꯥꯏꯁꯦ ꯑꯩꯈꯣꯏꯁꯨ ꯌꯥꯝ ꯆꯥꯔꯃꯅꯦ
ꯎꯝ ꯍꯋꯥꯏꯁꯨ ꯌꯥꯝ ꯆꯥꯏ ꯃꯇꯔꯁꯨ ꯆꯥꯏ ꯍꯋꯥꯏꯒ ꯁꯧꯒꯔꯤꯁꯨ ꯆꯥꯏꯑ ꯏꯁꯀ꯭ꯋꯥꯁꯀ ꯁꯧꯒ꯭ꯔꯤꯁꯨ ꯆꯥꯏ ꯍꯋꯥꯏꯒ ꯏꯁꯀ꯭ꯋꯥꯁꯁꯨ ꯆꯥꯏ
ꯑꯗꯣ ꯃꯤ ꯌꯥꯝꯕꯒꯤꯗꯤ ꯍꯋꯥꯏꯁꯤꯅ ꯈ꯭ꯋꯥꯏ ꯐꯩꯌꯦꯕ ꯑꯦꯟꯖꯥꯡꯗꯨꯁꯨ ꯌꯥꯝꯃꯦꯗꯅ ꯍꯋꯥꯏꯗꯤ
ꯎꯝ
ꯀꯦꯖꯤꯗ ꯆꯥꯝꯃ ꯀꯨꯟꯗ ꯀꯨꯟꯊ꯭ꯔꯥꯔ ꯄꯤꯕꯗꯣ ꯑꯅꯤ ꯑꯍꯨꯝꯂꯛ ꯆꯥꯕ ꯌꯥꯏꯗꯅ
ꯄꯆꯥꯃꯅ ꯀꯦꯖꯤꯗ
ꯑꯣ ꯑꯗꯨ ꯃꯟ ꯃꯃꯜ ꯂꯩꯗꯅ ꯆꯥꯝꯃ ꯍꯦꯟꯕꯁꯨ ꯌꯧꯕꯁꯨ ꯌꯥꯎꯗꯕꯁꯨ ꯑꯥ
ꯆꯝꯒꯠꯇꯔ
ꯆꯔꯥ ꯑꯅꯤ ꯑꯍꯨꯝꯒꯤ ꯆꯥꯔꯗꯤ ꯑꯗꯨꯅ ꯁꯦꯚ ꯇꯧꯋꯦꯗꯅ ꯑꯩꯈꯣꯏꯗꯤ ꯃꯤ ꯌꯥꯝꯕ ꯃꯇꯝꯗꯣ
ꯍꯋꯥꯏꯅ ꯍꯋꯥꯏꯅ ꯍꯦꯛꯇ ꯍꯋꯥꯏꯅ ꯍꯦꯛꯇ ꯐꯔꯦ
ꯍꯥꯎꯁꯨ ꯍꯥꯎꯕ ꯍꯥꯎꯁꯨ ꯍꯥꯎꯕ ꯌꯥꯝꯁꯨ ꯌꯥꯝꯕ
ꯆꯝꯐꯨꯠ ꯈꯛꯇ ꯆꯥꯕ
ꯎꯝ ꯑꯗꯨꯒ ꯌꯦꯔꯨꯝ ꯌꯦꯔꯨꯝ ꯀꯥꯡꯉꯧꯒ ꯌꯥꯎꯔꯗꯤ ꯍꯦꯟꯅ ꯍꯥꯎꯔꯦꯗꯅ
ꯑꯗꯨ ꯑꯣꯏꯔꯦ
ꯎꯝ
ꯍꯋꯥꯏꯁꯤꯅ ꯈꯔ ꯑꯣꯞꯁꯟ ꯑꯣꯏꯔꯦ
ꯑꯣꯏꯣꯏ
ꯎꯝ
ꯎꯝ
ꯑꯋꯥꯏ ꯆꯥꯕꯗꯅ
ꯅꯪꯅꯦ ꯉꯁꯤ ꯀꯣꯏꯕ ꯃꯄꯥꯟ ꯊꯣꯛꯇ꯭ꯔꯣ
ꯎꯝ ꯊꯣꯛꯇꯦ ꯉꯁꯤꯗꯤ ꯌꯨꯝꯗ ꯂꯩꯌꯦ ꯅꯨꯃꯤꯠ ꯈꯨꯗꯤꯡꯅꯦ ꯅꯨꯃꯤꯠ ꯈꯨꯗꯤꯡꯗ ꯃꯥꯏ ꯅꯠꯇꯦ ꯍꯣꯏꯗꯤ ꯌꯨꯝꯗ ꯂꯩꯌꯦ
ꯃꯄꯥꯟꯁꯨ ꯀꯣꯏ ꯃꯄꯥꯟꯁꯨ ꯊꯣꯛꯀꯗꯕꯅꯤꯅꯦ
ꯑꯩꯈꯣꯏꯔꯣꯝꯗꯗꯤ ꯀꯣꯏꯕ ꯆꯠꯅꯤꯡꯉꯥꯏ ꯃꯐꯝꯁꯨ ꯂꯩꯇꯦꯗ
ꯑꯩꯈꯣꯏꯒꯤ ꯂꯩꯀꯥꯏꯒꯨꯝꯕꯗꯤ ꯏꯣꯏꯕ ꯆꯦ ꯑꯣ ꯑꯁ ꯏꯔꯣꯏꯕꯗꯤ ꯇꯜꯂꯍꯦꯛ ꯏꯍꯦ ꯂꯣꯛꯇ ꯏꯔꯣꯏꯗꯔꯣ
ꯅꯠꯇꯦ ꯁ꯭ꯋꯤꯃꯤꯡ ꯄꯨꯜ ꯂꯏꯌꯦ
ꯑꯣ ꯂꯣꯛꯇ ꯑꯣꯏꯔꯅꯤ
ꯅꯣꯏ ꯄ꯭ꯔꯥꯏꯚꯦꯠ ꯄ꯭ꯔꯥꯏꯚꯦꯠ ꯄ꯭ꯔꯣꯄꯔꯇꯤ ꯑꯣꯏꯅꯀꯣ ꯁ꯭ꯋꯤꯃꯤꯡ ꯄꯨꯨ ꯂꯩꯑ ꯎꯝ ꯃꯤ ꯑꯃꯗ ꯂꯨꯄꯥ ꯊꯥꯔꯇꯤ ꯊꯥꯔꯇꯤ
ꯑꯗꯨ ꯄꯨꯡ ꯂꯩꯕ꯭ꯔꯣ
ꯍꯝ
ꯄꯨꯡ ꯂꯩꯕ꯭ꯔꯕ
ꯄꯨꯡ ꯉꯥꯏꯇꯦ ꯃꯐꯝ ꯑꯃꯅ ꯂꯨꯄꯥ ꯊꯥꯔꯇꯤ ꯊꯥꯔꯇꯤꯅꯦ ꯑꯃꯅ ꯌꯥꯡꯈꯩ ꯌꯥꯡꯈꯩ ꯌꯥꯡꯈꯩꯗꯗꯤ ꯂꯥꯏꯐ ꯖꯦꯀꯦꯠꯀꯨꯝꯕ ꯌꯥꯝ ꯂꯣꯏꯅ ꯄꯤꯌꯦ
ꯑꯣ ꯑꯗꯨꯗꯤ ꯌꯥꯝ ꯅꯨꯡꯉꯥꯏꯒꯅꯤ
ꯍꯣꯏ ꯅꯨꯡꯉꯥꯏꯕꯅꯦ ꯃꯤꯗꯤ ꯑꯌꯥꯝꯕ
ꯑꯣ
ꯂꯨꯄꯥ ꯌꯥꯡꯈꯩ ꯄꯤꯔꯗꯤ ꯍꯣ ꯗꯦ ꯏꯔꯣꯏꯒꯦꯔꯥ ꯑꯩꯈꯣꯏꯒꯤ ꯈꯨꯁꯤ ꯑꯣꯏꯔꯦ
ꯑꯁ ꯏꯁꯤꯡꯗ ꯁꯥꯟꯅꯕꯗꯣ ꯋꯥꯕꯅꯤꯅꯦ
ꯋꯥꯕꯅꯦ ꯃꯊꯥꯡꯗ ꯎꯝ
ꯑꯗꯨꯒ ꯑꯗꯨꯒ ꯀꯔꯤꯅꯣ ꯀꯝꯄ꯭ꯂꯦꯛꯁꯟꯁꯨ ꯀꯩꯅꯣꯝꯃ ꯇꯧꯋꯦ ꯏꯁꯤꯡꯗꯣ ꯍꯤꯗꯥꯛ ꯄꯥꯏ ꯍꯤꯗꯥꯛ ꯆꯥꯏꯕꯤꯕꯅꯤꯅ ꯎꯝ ꯑꯗꯨꯗꯣ
ꯌꯥꯗꯕꯅꯦ ꯀꯨꯏꯅ ꯁꯥꯟꯅꯕꯗꯤ ꯌꯥꯗꯕꯅꯤꯅ ꯑꯩꯈꯣꯏꯅ ꯁꯨꯝ ꯅꯨꯡꯉꯥꯏꯊꯣꯛꯅꯤꯡꯉꯥꯏ ꯍꯥꯏꯅ ꯄꯇꯨꯡ ꯃꯈꯥꯏꯒꯨꯝꯕꯀꯣ ꯑꯗꯨꯝ ꯁꯥꯟꯅꯕ ꯋꯥꯅꯤ ꯀꯨꯏꯅ ꯁꯥꯟꯅꯒꯗꯤ ꯌꯥꯗꯦꯗ ꯅꯦꯛꯁ ꯗꯦ ꯑꯃꯨꯛ ꯀꯅꯥꯕꯅꯦ
ꯑꯣ ꯏꯆꯥꯥ ꯑꯁ ꯂ ꯏ ꯊꯤꯟꯊꯔꯒ ꯅꯥꯕꯅꯤꯅꯦ ꯏꯁꯥꯁꯦ ꯂꯣꯏ ꯊꯤꯟꯊꯔꯒ ꯅꯥꯕꯅꯦꯕ
ꯍꯣꯏ ꯃꯁꯥ ꯈꯣꯏ ꯂꯣꯏꯅꯔꯒ ꯀꯣ
ꯍꯣꯏ
ꯅꯪꯗꯤ ꯃꯤ ꯀꯌꯥ ꯂꯩꯕ꯭ꯔꯥ ꯅꯣꯏꯗꯤ
ꯑꯩꯗꯤ ꯍꯧꯖꯤꯛꯇꯤ ꯏꯊꯟꯗ ꯂꯩꯌꯦ
ꯎꯝ ꯌꯥꯝ ꯐꯩꯅ
ꯎꯝ ꯑꯩꯗꯣ ꯌꯨꯝ ꯕꯔꯥ ꯂꯩꯔꯒ ꯂꯩꯕꯀꯣ
ꯑꯣ ꯅꯨꯡꯉꯥꯏꯔꯝꯅꯤ ꯏꯊꯟꯇ ꯂꯩꯕꯨꯗꯤ
ꯈꯪꯗꯦꯗ ꯋꯥꯔꯤ ꯁꯥꯟꯅꯐꯝꯁꯨ ꯂꯩ ꯃꯔꯛ ꯃꯔ ꯌꯥꯝ ꯃꯔꯛ ꯃꯔꯛꯇꯗꯤ ꯌꯥꯝꯅ
ꯆꯥꯅꯤꯡꯉꯗꯤ ꯆꯥꯕ ꯆꯥꯅꯤꯡꯗ꯭ꯔꯗꯤ ꯇꯣꯛꯄ
ꯍꯣꯏ ꯑꯗꯨꯕꯨꯗꯤ ꯑꯣꯏꯌꯦꯦ
ꯑꯗꯨꯁꯨ ꯑꯗꯨ ꯑꯣꯏꯔꯁꯨ ꯑꯩꯈꯣꯏ ꯆꯥꯅꯤꯡꯔꯒ ꯆꯥꯗ ꯆꯥꯅꯤꯡꯈ꯭ꯔꯒ ꯑꯇꯣꯞꯄ ꯇꯧꯔꯗꯗꯤ ꯑꯩꯈꯣꯏꯒꯤ ꯃꯁꯥꯗꯤ ꯅꯨꯡꯉꯥꯏꯇꯕꯅꯤ ꯑꯩꯈꯣꯏꯒꯤ ꯍꯦꯜꯗꯤꯗꯤ ꯑꯣꯏꯗꯕꯅꯤ
ꯍꯣꯏ ꯑꯣꯏꯗꯦ
ꯇꯨꯝꯕꯁꯨ ꯊꯦꯡ ꯊꯦꯡꯅ ꯇꯨꯝꯃꯦ ꯍꯧꯒꯠꯄꯁꯨ ꯊꯦꯡꯅ ꯍꯧꯒꯠꯂꯦ ꯌꯥꯗ꯭ꯔꯦꯗ ꯏꯁꯥꯗꯣ ꯐ꯭ꯔꯦꯁ ꯑꯝꯇ ꯑꯣꯏꯗ꯭ꯔꯦꯕ
ꯈ꯭ꯋꯥꯏꯗꯒꯤ ꯐꯕ ꯑꯣꯏꯔꯦꯔ
ꯑꯗꯨꯁꯨ ꯇꯜꯂꯦꯅꯦ ꯊꯣꯡꯕꯁꯨ ꯏꯊꯟꯇ ꯊꯣꯡꯕ ꯑꯗꯨꯁꯨ ꯇ ꯃꯤ ꯑꯃꯅ ꯊꯣꯡꯕꯤꯔꯗꯤ ꯍꯥꯎꯋꯦꯗꯅ
ꯍꯣꯏ ꯃꯤ ꯌꯥꯝꯔꯗꯤ ꯏꯟꯁꯥꯡ ꯍꯥꯎꯇ꯭ꯔꯁꯨ ꯑꯗꯨꯝ ꯌꯥꯝ ꯆꯕꯅꯦ
ꯑꯧ ꯍꯣꯏ ꯂꯥꯡ ꯂꯥꯡꯉ ꯏ ꯌꯥ ꯂꯧꯔꯒ
ꯎꯝ ꯄꯪ ꯍꯥꯟꯅ ꯄꯪ ꯆꯥꯗ ꯆꯥꯔꯒ
ꯎꯝ ꯏꯊꯟꯗ ꯂꯩꯕꯁꯤꯗ ꯏꯟꯁꯥꯡꯒ ꯏꯟꯁꯥꯡꯒ ꯍꯥꯎꯗ꯭ꯔꯗꯤ ꯆꯥꯁꯤꯟꯕ ꯌꯥꯗꯔꯦ
ꯑꯗꯨꯅꯤ ꯑꯝꯇ ꯂꯩꯕꯗꯨꯅ ꯅꯨꯡꯉꯥꯏꯔꯦꯗ ꯁꯥꯟꯇꯤꯗ ꯂꯩꯔꯦꯗꯅ
ꯍꯣꯏ ꯅꯨꯃꯤꯠ ꯑꯃꯅꯤꯕꯨꯗꯤ ꯅꯨꯡꯉꯥꯏꯌꯦ ꯑꯗꯨ ꯀꯨꯏꯔꯛꯑꯗꯤ ꯇꯜꯂꯦꯗ
ꯑꯔꯝꯁꯦ ꯍꯥꯏꯅ ꯀꯥꯃꯤꯃꯦ ꯅꯨꯡꯇꯤꯒꯤ ꯑꯔꯥꯝꯁꯦ ꯍꯥꯏꯅ ꯂꯩꯕꯅꯤꯅ ꯌꯥꯝ ꯁꯥꯟꯇꯤ ꯑꯣꯏꯕꯅꯦ ꯄꯤꯁ ꯑꯣꯏꯕꯅꯦ ꯍꯥꯏꯗꯤ ꯃꯤ ꯃꯤ ꯌꯥꯝꯕꯗ ꯂꯩꯔꯕꯅꯤꯅ ꯃꯤ ꯌꯥꯝꯕꯗ ꯂꯩꯔ
ꯑꯗꯨꯅ
ꯁꯥꯊꯤꯕꯅꯦ ꯃꯤ ꯌꯥꯝꯂꯒ ꯂꯩꯕꯅꯤꯅ ꯑꯩꯗꯤ ꯌꯥꯝ ꯁꯥꯊꯤꯕꯅꯦꯕ
ꯋꯥꯈꯜꯁꯨ ꯋꯥꯗ꯭ꯔꯦ ꯋꯥꯔꯁꯨ ꯃꯤ ꯂꯣꯏꯅ ꯂꯩꯕꯅꯤꯅ